ꯍꯂꯣ ꯑꯦ ꯇꯥꯏ ꯇꯥꯏ
ꯑꯣ ꯀꯩꯗꯧꯔꯒ ꯂꯩꯒꯦ
ꯑꯁ ꯑꯗꯨꯝ ꯂꯩꯕꯅꯦꯗ꯫
ꯑꯣ
ꯅꯨꯡꯁꯥ ꯁꯃꯟꯕꯒꯤ ꯃꯄꯥꯟ ꯆꯠꯅꯤꯡꯗꯕ ꯀꯣ꯫
ꯑꯣ
ꯅꯪꯗꯤ
ꯐꯝꯃꯒ ꯂꯩꯌꯦ
ꯑꯣ ꯅꯨꯡꯉꯥꯏꯅꯦ꯫
ꯅꯪ ꯀꯣꯂꯦꯖ ꯆꯠꯇꯕ꯭ꯔꯣ ꯀꯣꯂꯦꯖ ꯇꯝꯕ ꯂꯣꯏꯔꯕꯣ ꯅꯪ
ꯀꯣꯂꯦꯖꯇꯤ ꯂꯣꯏꯔꯦꯗ ꯀꯨꯏꯔꯦꯗ
ꯑꯣ ꯑꯗꯨꯗꯤ ꯗꯥꯗ ꯑꯣꯏꯔꯝꯅꯤꯅ ꯑꯩꯈꯣꯏꯒꯤ
ꯃꯥꯅꯦ ꯃꯥꯅꯦ ꯑꯣꯏꯔꯝꯒꯅꯤ ꯅꯣꯏꯗꯤ ꯀ꯭ꯂꯥꯁ ꯆꯠꯇꯕ꯭ꯔꯣ
ꯍꯜꯂꯛꯑꯦ ꯀ꯭ꯂꯥꯁ ꯆꯠꯂꯒ ꯍꯜꯂꯛꯑꯒ ꯆꯥꯡꯁꯥꯡꯈ
ꯁꯨꯇꯤ ꯁꯨꯇꯤ ꯅꯨꯃꯤꯠ ꯅꯠꯇ꯭ꯔꯣ ꯅꯤꯡꯊꯧ ꯀꯥꯕ ꯍꯥꯏꯕ꯭ꯔꯥ
ꯍꯣꯏ ꯁꯔꯗꯦ ꯑꯣꯏꯔꯁꯨ ꯁꯦꯀꯦꯟ ꯁꯔꯗꯦ ꯑꯣꯏꯔꯁꯨ ꯁꯨꯇꯤ ꯂꯩꯇꯦ
ꯑꯣ ꯀꯩ ꯀꯣꯂꯦꯖ ꯇꯝꯃꯤꯅꯣ꯫
ꯑꯩ ꯀꯣꯂꯦꯖ ꯇꯝꯗ꯭ꯔꯦꯗ
ꯑꯗꯨꯕꯨꯗꯤ ꯌꯥꯝ ꯅꯨꯡ
ꯑꯩꯅ ꯃꯦꯗꯤꯀꯦꯜ ꯄ꯭ꯔꯣꯐꯦꯁꯅꯦꯜ ꯂꯥꯏꯟꯗ ꯆꯠꯄ ꯑꯗꯨꯒꯤ
ꯑ ꯍꯣ ꯁꯨꯝ ꯐꯩꯅꯦ ꯑꯗꯨꯗꯤ
ꯍꯣꯏ
ꯑꯩꯁꯨ ꯏꯁꯥ ꯐꯥꯅꯕ ꯍꯤꯗꯥꯛ ꯇꯥꯛꯄꯤꯒꯅꯤ
ꯀꯩ ꯍꯥꯏꯕ
ꯏꯁꯥ ꯐꯥꯅꯕ ꯍꯤꯗꯥꯛ ꯇꯥꯛꯄꯤꯌꯨꯅꯦ꯫
ꯑꯦ ꯑꯗꯨ ꯑꯣꯏꯔꯁꯨ ꯑꯩ ꯍꯤꯗꯥꯛ ꯀ꯭ꯔꯤꯀꯥ ꯇꯥꯛꯄꯗꯤ ꯈꯪꯗꯦ ꯍꯤꯗꯥꯛ ꯀ꯭ꯔꯤꯀꯥ ꯇꯥꯛꯄꯒꯤ ꯅꯠꯇꯦ ꯑꯩꯗꯤ꯫
ꯑ ꯂꯦꯞꯒꯨꯝꯕꯗ
ꯂꯦꯞꯀꯨꯝꯕ ꯅꯠꯇꯦ ꯑꯩꯅ ꯎꯇꯤ ꯇꯝꯕ꯫
ꯑꯠ ꯈꯪꯉꯦ ꯈꯪꯉꯦ
ꯑꯗꯨꯒꯤ ꯍꯤꯗꯥꯛ ꯀꯩꯀꯥꯗꯤ ꯈꯪꯗ꯭ꯔꯦ ꯐꯣꯠꯄꯤꯒꯦ ꯂꯥꯛꯑꯣ ꯅꯪ ꯀꯔꯤꯅꯣ ꯇꯧꯗꯤ ꯐꯣꯠꯄꯤꯒꯦ
ꯑꯁꯦꯡꯕꯔ
ꯍꯣꯏ ꯂꯥꯛꯑꯣ ꯐꯣꯄꯤꯒꯦ ꯐꯖꯅ ꯐꯣꯄꯤꯒꯦ
ꯂꯥꯛꯀꯦ ꯅꯣꯡꯃ ꯑꯩ ꯁꯧꯔꯛꯑꯗꯤ꯫
ꯍꯣꯏ ꯍꯣꯏ ꯁꯣꯛꯄ ꯃꯇꯝꯗ ꯂꯥꯛꯑꯣꯀꯣ ꯐꯖꯅ ꯐꯣꯠꯄꯤꯌꯦ ꯅꯪꯒꯤꯗꯣ
ꯑꯣ ꯅꯪꯗꯤ ꯆꯍꯤ ꯀꯌꯥꯃꯨꯛ ꯁꯨꯔꯦ
ꯑꯩ ꯑꯉꯥꯡꯅꯦ ꯑ ꯇ꯭ꯋꯦꯟꯇꯤ ꯁꯨꯒ ꯁꯨꯍꯥꯅꯤ꯫
ꯑꯣ ꯌꯥꯝꯅ ꯑꯉꯥꯡ ꯅꯠꯇꯦꯗ ꯑꯗꯨꯗꯤ
ꯈꯥꯪꯡꯗꯤꯌꯦ
ꯑꯩꯗꯤ ꯑꯣꯏ ꯇ꯭ꯋꯦꯟꯇꯤ ꯐꯥꯏꯚ ꯇ꯭ꯋꯦꯟꯇꯤ ꯐꯥꯏꯚ ꯁꯨꯒꯗꯧꯔꯦ ꯁꯨꯕꯗꯤ ꯁꯨꯗ꯭ꯔꯦꯗ
ꯎꯝ ꯌꯥꯝ ꯑꯩꯗꯒꯤ ꯌꯥꯝ ꯑꯍꯟꯗꯤ ꯅꯠꯇꯦꯗ
ꯏꯆꯟꯟꯅꯨꯄꯤꯒ ꯃꯅꯥꯏ ꯍꯣꯏ ꯌꯥꯝ ꯥꯛꯑꯟꯗꯦ
ꯕꯦꯠꯁ ꯑꯩꯈꯣꯏ ꯑꯅꯤꯒꯤ ꯕꯦꯠꯁꯞ ꯃꯥꯟꯅꯕ ꯑꯣꯏꯔꯝꯃꯨꯅꯦ
ꯑꯣꯏꯔꯝꯒꯅꯤ ꯃꯣꯏ ꯃꯥ ꯃꯥꯁꯦ ꯇꯨ ꯊꯥꯎꯖꯟ ꯁꯕꯦꯟꯗ
ꯑꯣ ꯑꯩꯗꯤ ꯇꯨ ꯊꯥꯎꯖꯟ ꯁꯤꯛꯁꯅꯦ
ꯑꯣ ꯍꯣ ꯍꯣ
ꯑꯩ ꯈꯤꯇꯪ ꯑꯍꯟ
ꯎ ꯎꯇꯤꯁꯦ ꯀꯥꯏꯗ ꯇꯝꯕꯅꯣ ꯅꯪꯅ ꯁꯔꯀꯥꯔꯒꯤꯔ ꯅꯠꯇ꯭ꯔꯒ ꯄ꯭ꯔꯥꯏꯚꯦꯠꯀꯤꯔ
ꯄ꯭ꯔꯥꯏꯚꯦꯠꯀꯤꯅꯦ
ꯑꯣ ꯄ꯭ꯔꯥꯏꯚꯦꯠꯅꯤꯁꯦ ꯑꯩ ꯇꯤ ꯗꯤ ꯍꯣꯁꯄꯤꯇꯥꯜꯗꯗꯤ ꯅꯠꯇ꯭ꯔꯣ
ꯅꯠꯇꯦ ꯑꯁ ꯏꯟꯁꯇꯤꯇ꯭ꯌꯨꯠꯇꯨꯅꯦ ꯑꯗꯨꯝ ꯇꯝꯕ ꯍꯥꯏꯗꯤ ꯑꯩꯒꯣ ꯈꯣꯔꯁ ꯀ꯭ꯔꯤꯀꯥꯔꯠ ꯂꯣꯏꯗ꯭ꯔꯤ ꯑꯗꯨꯝ ꯇꯝꯕ ꯈꯥꯛꯛꯇꯅꯦ
ꯑꯣ ꯍꯣ ꯍ ꯏꯃꯥꯟꯅꯕꯤꯁꯤꯡꯁꯨ ꯁꯤ ꯑꯥꯏ ꯇꯤ ꯇꯤꯗ ꯑꯗꯨꯝ ꯇꯝꯕ ꯌꯥꯝ ꯌꯥꯎꯕꯀꯣ
ꯑꯣ
ꯄ꯭ꯔꯥꯏꯚꯦꯠ ꯑꯣꯏꯕꯅꯤꯅ ꯃꯣꯏꯁꯨ ꯑꯗꯨꯋꯥꯏꯗ ꯑꯣꯏꯕ꯭ꯔꯥ ꯈꯟꯕꯔ
ꯎꯝ
ꯑꯩꯁꯦ ꯋꯥꯔꯤ ꯂꯤꯕ ꯍꯩꯇꯦꯀꯣ ꯋꯥꯔꯤ ꯁꯥꯥꯕ ꯍꯩꯇꯕꯅꯤ
ꯑꯗꯣ ꯑꯩ ꯑꯗꯨ ꯑꯣꯏꯔꯗꯤ ꯑꯩ ꯇꯣꯄꯤꯛ‌ ꯄꯨꯊꯣꯛꯀꯦ
ꯄꯨꯊꯣꯛꯑꫭ ꯄꯨꯊꯣꯛꯑꫭ ꯑꯩꯉꯣꯟꯗꯗꯤ ꯋꯥꯔꯤ ꯁꯥꯕ ꯌꯥꯝ ꯅꯨꯡꯉꯥꯏꯇꯕꯅꯦ
ꯑꯣ ꯀꯩꯝꯖꯨ ꯀꯥꯏꯗꯦꯗ ꯑꯗꯣ ꯅꯪ ꯀ ꯀꯅꯥꯕꯨ ꯁꯞꯄꯣꯔꯠ ꯇꯧꯒꯦ ꯍꯧꯖꯤꯛꯀꯥꯟ ꯐꯨꯠꯕꯣꯜꯁꯦ
ꯀꯅꯥ ꯃꯥꯟꯕ꯭ꯔꯥ
ꯔꫭꯅꯥꯜꯗꫭ ꯏꯁ
ꯂꯩꯔꯦꯗ ꯅꯪ ꯅꯪ ꯑꯣꯏꯕ꯭ꯔꯥ
ꯑꯣꯏꯗꯦ ꯑꯩ ꯃꯦꯁꯤ
ꯅꯆꯤꯟꯊꯤꯒꯅꯨꯗ
ꯑꯩ ꯔꫭꯅꯥꯜꯗꫭ ꯐ꯭ꯔꯦꯟꯁ ꯅꯠꯇꯦ ꯅꯪꯗꯤ ꯑꯦ ꯃꯦꯁꯤꯔꯣ
ꯅꯤꯅꯦ
ꯑꯣ ꯑꯗꯨꯒꯤꯅꯤ ꯃꯔꯨꯅꯦ ꯑꯗꯣ ꯍꯥꯏꯕ ꯃꯇꯝꯗ ꯌꯥꯝ ꯁꯥꯎꯔ ꯂꯩꯗꯣ
ꯑꯩꯒꯤ ꯐ꯭ꯌꯨꯏꯆꯔꯗ ꯑꯉꯥꯡꯒꯤ ꯃꯤꯡ ꯃꯦꯁꯤ ꯊꯣꯂꯝ ꯊꯣꯜꯂꯅꯤ ꯑꯩꯗꯤ ꯃꯦꯁꯤꯒ ꯅꯝꯕꯔ ꯇꯦꯟꯗꯣ ꯂꯪ ꯊꯣꯜꯂꯅꯤ
ꯀꯔꯤꯒꯤꯅꯣ ꯅꯈꯣꯏ ꯃꯦꯁꯤ ꯃꯦꯁꯤ ꯐꯦꯟꯁꯤꯡꯁꯦ ꯔꫭꯅꯥꯜꯗꫭ ꯄꯥꯝ ꯄꯥꯝꯗꯕꯁꯦ
ꯄꯥꯝꯗꯕꯒꯤꯅꯦ ꯅꯪꯅ ꯀꯩ
ꯀꯅꯥꯃꯥꯟꯒꯦ
ꯅꯦꯃꯥꯔꯔ ꯑꯣꯏꯔꯝꯒꯅꯤ
ꯍꯣꯏ ꯆꯨꯝꯃꯦ ꯑꯗꯣ
ꯑꯗꯨ ꯑꯣꯏꯔꯁꯨ ꯅꯦꯃꯥꯔꯒꯤ ꯐꯦꯟꯁꯀ ꯑꯗꯨꯕꯨꯗꯤ ꯃꯦꯁꯤꯗ ꯂꯣꯏ ꯅꯨꯡꯁꯤꯗ ꯅꫭꯏꯁꯨ ꯅꯨꯡꯁꯤꯔꯝꯒꯅꯤ
ꯑꯩ ꯑꯗꯨꯝ ꯆꯞ ꯃꯥꯟꯅꯩ ꯔꯣꯅꯥꯜꯗꫭꯁꯨ ꯗꯨꯝꯅꯨꯡꯁꯤ ꯅꯨꯡꯁꯤꯌꯦ ꯃꯦꯁꯤꯁꯨ ꯑꯗꯨꯝ ꯅꯨꯡꯁꯤꯌꯦ ꯑꯅꯤꯃꯛ
ꯑꯗꯨ ꯑꫭꯏꯔꯁꯨ ꯃꯥꯗꯤ ꯀꯩ ꯀꯩ ꯍꯥꯏꯁꯤꯔꯥ ꯃꯤꯒꯤ ꯑꯦꯆꯤꯞꯃꯦꯟꯗ ꯃꯥꯅ ꯀ꯭ꯔꯤꯇꯤꯁꯥꯏꯁ ꯌꯥꯝ ꯇꯧꯋꯦꯕ ꯑꯗꯨꯒꯤꯅꯦ
ꯀꯅꯥꯅꯣ ꯔꯣꯅꯥꯜꯗꫭꯔꫭ
ꯄꯥꯝ ꯃꯥꯅꯦ ꯍꯣꯏ ꯑꯩꯅ ꯄꯥꯝꯗꯕꯁꯦ
ꯎꯝ
ꯃꯥ ꯈꯛꯇ ꯃꯥꯒꯤ ꯑꯣꯟ ꯂꯣꯔꯤꯗꯀꯣ ꯃꯥꯅ
ꯑꯗꯨꯝ ꯆꯞ ꯃꯥꯟꯅꯩꯗ ꯃꯦꯁꯤꯁꯨ ꯃꯥꯒꯤ ꯕꯦꯠ ꯁꯥꯏꯠ ꯑꫭꯏꯔꯝ ꯂꯩꯔꯝꯅꯤ ꯂꯣꯅꯥꯜꯗꫭꯁꯨ ꯃꯥꯒꯤ ꯕꯦꯠ ꯁꯥꯏꯠ ꯂꯩꯔꯝꯅꯤ ꯑꯗꯨꯝ ꯂꯣꯏꯃꯛ ꯂꯩ ꯎꯝ ꯑꯗꯨꯁꯨ ꯑꯩꯒꯤꯗꯤ ꯅꯦꯃꯥꯔ
ꯐꯨꯠꯕꯣꯜ ꯃꯣꯏ ꯑꯅꯤꯗ ꯀꯝꯄꯦꯔꯤꯖꯟ ꯇꯧꯕꯁꯦ ꯃꯣꯏꯒꯤ ꯂꯥ ꯂꯥꯏꯞꯁ꯭ꯇꯥꯜꯗꯨ ꯅꯠꯇꯦꯅꯦ
ꯑꯗꯨꯒ ꯀꯔꯤ ꯍꯥꯏꯁꯤꯔ ꯃꯣꯏ ꯃꯣꯏꯗ ꯀꯝꯄꯤꯌꯔ ꯇꯧꯕꯁꯦ ꯐꯨꯠꯕꯣꯜꯒꯤ ꯇꯥꯔꯝꯗꯅꯦꯕ ꯑꯗꯣ ꯐꯨꯠꯕꯣꯜꯒꯤ ꯇꯥꯝꯗ ꯃꯥꯁꯦ ꯌꯥꯝꯅ ꯆꯥꯡꯗꯤꯁ ꯑꯣꯏꯌꯦꯕ ꯍꯣꯏ ꯄ꯭ꯂꯦꯕꯨꯗꯤ ꯐꯖꯩ ꯑꯗꯨ ꯑꯣꯏꯔꯁꯨ ꯐꯨꯠꯕꯣꯜꯒꯤ ꯋꯥꯔꯜꯗ ꯗꯤ ꯃꯥꯅ ꯀꯩꯅꯣ ꯌꯥꯝꯅ ꯑꯉꯥꯡ ꯑꯣꯏꯌꯦꯕ ꯀ꯭ꯂꯥꯎꯅꯦꯕ ꯃꯥꯗꯤ
ꯑꯩ ꯈꯪꯗ꯭ꯔꯦ ꯑꯗꯨꯗꯤ ꯑꯩ ꯑꯝꯇꯁꯨ ꯁꯞꯄꯣꯔꯠ ꯇꯧꯗꯦ ꯃꯤꯁꯤꯁꯨ ꯍꯦꯟ ꯁꯞꯄꯣꯔꯠ ꯇꯧꯗꯦ ꯔꫭꯅꯥꯜꯁꯨ ꯍꯦꯟ
ꯑꯩꯅ ꯃꯉꯣꯟꯗ ꯍꯩꯕ ꯍꯦꯜꯂꯦ ꯑꯗꯨ ꯃꯦꯁꯤꯒꯤ ꯑꯦꯋꯥꯔꯠꯁꯤꯡꯕꯨ ꯃꯥꯅ ꯀꯩ ꯍꯥꯏꯁꯔꯦ ꯀ꯭ꯔꯤꯇꯤꯁꯥꯏꯖ ꯇꯧꯕꯀꯣ
ꯎꯝ
ꯑꯗꯨ ꯏꯅꯦ
ꯃꯦꯟꯃꯥꯔꯅ ꯍꯦꯜꯂꯦꯍꯦ ꯅꯈꯣꯏ ꯑꯅꯤꯕꯨ ꯔꯣꯅꯥꯜꯗꯣꯒꯃꯤ ꯁꯤꯗꯨꯗꯤ
ꯅꯏꯃꯔꯕꯨꯗꯤ ꯊꯥꯔꯗ ꯂꯩꯌꯦꯕ ꯗꯤꯕꯦꯠ ꯗꯤꯕꯦꯠ ꯇꯧꯗ꯭ꯔꯁꯨ ꯌꯥꯕ ꯄꯣꯠꯅꯤ ꯑꯗꯨꯕꯨꯗꯤ
ꯃꯥꯗ ꯈꯣꯡꯒ꯭ꯔꯤꯀꯥꯎ ꯁꯣꯛꯄꯒꯤꯅꯤꯅ ꯈꯣꯡꯒ꯭ꯔꯤꯀꯥꯎ ꯁꯣꯛꯁꯤꯗꯤ ꯃꯥꯁꯨ ꯐꯖꯅꯁꯨ ꯅꯥꯅꯤꯍꯦ
ꯃꯥ ꯄꯩꯁꯥ ꯄꯥꯝꯕꯒꯤ ꯆꯠꯄꯒꯤꯅꯦ ꯑꯗꯣ ꯄꯩꯁꯥ ꯄꯤ ꯑꯩꯆ ꯗ ꯃꯥꯦꯁꯤꯦꯁꯤ ꯐꯤ ꯃꯅꯥꯛꯇ ꯂꯩꯔꯒ ꯁꯥꯟꯅꯔꯗꯤ ꯌꯥꯝꯅ ꯐꯥꯎꯔꯅꯤ ꯃꯥꯅ ꯄꯩꯁꯥ ꯄꯥꯝꯕꯒꯤ ꯆꯠꯄꯒꯤꯅꯦ ꯅꯃꯔꯕꯗꯤ ꯑꯗꯨ ꯅꯠꯇ꯭ꯔꯗꯤꯀꯣ ꯃꯥꯒꯤ ꯀꯦꯔꯤꯌꯔꯁꯦ ꯌꯥꯝꯅ ꯐꯖꯗꯣꯏꯅꯤ ꯨ ꯄꯥꯝꯃꯦ ꯑꯗꯨ ꯑꯣꯏꯔꯁꯨ ꯅꯥꯏꯃꯥꯒꯨꯝꯕꯗꯤ ꯅꯏꯃꯔꯗꯤ ꯔꯣꯅꯥꯜꯗꯣꯒ ꯃꯦꯁꯤꯒ ꯃꯣꯏ ꯑꯅꯤꯗ ꯀꯝꯄꯦꯌꯔ ꯇꯧꯕ ꯁꯨꯛꯌꯥ ꯌꯥꯔꯣꯏ ꯌꯥꯗꯦ ꯃꯣꯏ ꯑꯅꯤꯅ ꯍꯦꯜꯂꯦꯕ
ꯍꯦ ꯑꯩꯒꯤꯗꯤ ꯃꯥ ꯅ ꯇꯣꯞꯅꯦ ꯅꯈꯣꯏꯒꯤꯗꯤ ꯅꯈꯣꯏꯒꯤꯗꯤ ꯍꯦꯜꯂꯝꯃꯅꯤ ꯑꯗꯨ ꯑꯣꯏꯔꯁꯨ ꯑꯩꯒꯤꯗꯤ ꯇꯣꯞꯅꯦ ꯃꯥꯅ ꯀꯅꯥꯝꯁꯨ ꯍꯦꯟꯒꯦ ꯑꯩꯒꯤꯗꯤ ꯑꯩꯒꯤ ꯃꯤꯠꯇꯨꯗꯤ
ꯐꯨꯠꯕꯣꯜ ꯐꯨꯠꯕꯣꯜ ꯍꯣꯏ ꯐꯦꯁꯟꯒꯨꯝꯕꯗꯤ ꯅꯥꯏꯃꯔꯅ ꯍꯦꯟꯅ ꯅꯨꯄꯤꯁꯤꯡ ꯑꯗꯨꯝ ꯍꯦꯟꯅ ꯄꯥꯝꯕꯅꯦ ꯃꯉꯣꯟꯗ
ꯐꯦꯁꯟ ꯈꯛꯇꯅꯦꯅꯦ ꯃꯥꯒꯤ ꯁꯥꯛꯁꯨ ꯂꯣꯏꯅꯃꯛ ꯐꯖꯩꯗꯣ ꯅꯨꯄꯥꯅꯦ ꯀꯔꯤꯅꯣ ꯈꯪꯗꯦ
ꯇꯥꯝꯗ ꯍꯥꯏꯔꯗꯤ ꯃꯥꯒꯤ ꯂꯥꯏꯞ ꯏꯁꯇꯥꯏꯜꯁꯤꯡꯗꯣ ꯍꯥꯏꯔꯗꯤ ꯃꯥꯅ ꯍꯦꯟꯅ ꯅꯨꯡꯉꯥꯏꯕꯅꯦꯕ
ꯑꯗꯨ ꯅꯪ ꯉꯁꯤ ꯀꯅꯥꯝ ꯁꯞꯄꯣꯔꯠ ꯇꯧꯗꯣꯏꯅꯣ
ꯑꯩꯗꯤ ꯍꯜꯂꯥꯟꯒ ꯑꯥꯔꯖꯦꯟꯇꯤꯅꯥꯗ ꯁꯞꯄꯣꯔꯠ ꯇꯧꯖꯔꯤꯅꯦ
ꯑꯣ ꯑꯗꯣ ꯉꯁꯤꯗꯤ ꯑꯁ ꯏꯪꯂꯦꯟꯗ ꯑꯃꯨꯛꯀ ꯕꯤꯂꯤꯡꯍꯥꯝꯁꯨ ꯂꯩꯕꯤꯌꯨ ꯑꯩ ꯇꯜꯂꯦꯑꯅꯤꯃꯛ
ꯕꯤꯗꯤꯡ ꯍꯥꯝꯗꯣ ꯐꯖꯗ꯭ꯔꯣ ꯌꯥꯝ ꯃꯄꯣꯁ ꯇꯥꯗ꯭ꯔꯣ ꯋꯥꯡ ꯉꯛꯑꯕ ꯃꯨꯔꯒ ꯑꯗꯨꯝ ꯐꯖꯕꯗꯣ
ꯑꯗꯨꯝ ꯄꯥꯏꯌꯨꯀꯣ
ꯇꯌꯦ ꯇꯥꯕ꯭ꯔꯣ ꯍꯜꯂꯣ ꯇꯥꯕ꯭ꯔꯣ
ꯑꯣ
ꯇꯥꯕ꯭ꯔꯣ
ꯇꯥꯔꯕ꯭ꯔꯣ
ꯑꯣ ꯇꯥꯏꯌꯦ
ꯀꯩꯅꯣ ꯑꯩꯒꯤ ꯕꯦꯛ ꯕꯦꯛꯒ꯭ꯔꯥꯎꯟ ꯃꯈꯣꯟ ꯇꯥꯕ꯭ꯔꯥ ꯐꯤꯂꯝꯕꯨꯁꯣꯟ
ꯍꯣꯏ ꯍꯣꯏ
ꯑꯩ ꯐꯦꯟ ꯊꯥꯕꯒꯤꯅꯦ
ꯑꯗꯨꯒ ꯐꯣꯟ ꯚꯏꯕ꯭ꯔꯦꯁꯟ ꯀꯩꯀꯣꯁꯨ ꯇꯥꯏꯔ
ꯏꯃꯥꯟꯅꯕ ꯀꯣꯜ ꯇꯧꯔꯝꯃꯈꯤꯅꯦ
ꯑꯣ
ꯁꯥꯎꯕ ꯌꯥꯗꯦ
ꯀꯔꯤ ꯀꯌꯝꯁꯨ ꯀꯥꯏꯗ‌ꯦꯗ ꯀ‌ꯩ ꯁꯥꯎꯗꯣꯏꯅꯣ
ꯑꯗꯣ ꯍꯥꯏꯔ‌ꯣ ꯕ‍ꯣꯜ ꯒꯤ ꯗ‌ꯣ ꯅꯪ
ꯑꯗꯣ ꯑꯩ ꯑꯩꯗꯤ ꯍꯧꯖꯤꯛꯀꯥꯟꯁꯦ ꯁꯄꯦꯟꯕꯨ ꯁꯨ ꯄꯣ ꯇꯧꯋ‌ꯦ ꯑꯩ ꯃꯦꯁꯤꯕꯨ ꯉꯝꯍꯟꯅꯤꯡꯗꯦ ꯄꯣꯕꯗꯣ ꯄꯥꯝꯃꯦ ꯑꯩ ꯃꯦꯁꯤ ꯄꯣꯛꯑꯗꯤ ꯐꯥꯉꯤ ꯑꯗꯨꯒ ꯐ꯭ꯔꯥꯟꯁ ꯅꯠꯇ꯭ꯔꯒ ꯁ꯭ꯄꯦꯟ ꯃꯈꯣꯏꯅꯤ
ꯀꯔꯤꯒꯤ ꯄꯣꯛꯄ ꯄꯥꯝꯕ꯭ꯔꯥ ꯃ‌ꯦꯁꯤꯕꯨ
ꯈꯪꯉ‌ꯦ ꯔ‌ꯣꯅꯥꯜꯗꯣꯁꯨ ꯄ ꯄ‌ꯣꯈ꯭ꯔꯦ ꯅꯦꯃꯔꯁꯨ ꯄꯣꯕ ꯑꯗꯨ ꯑ‌ꯣꯏꯗꯤ ꯃꯈꯣꯏ ꯑꯍꯨꯝ ꯂꯣꯏꯅꯃꯛ ꯄꯣꯃꯤꯟꯅꯧ ꯍꯥꯏꯝ ꯅꯤ ꯗ ꯑꯩ ꯅ ꯍꯥꯏꯕꯗꯤ
ꯍ ꯍ
ꯅꯨꯡ ꯑꯗꯨꯅ ꯐꯥꯗ꯭ꯔꯣ ꯑꯗꯨ ꯑꯣꯏꯁꯨ ꯔꯣꯅꯥꯜ ꯔꯣꯅꯥꯜꯗꯣꯒꯤ ꯐꯦꯟꯁꯨ ꯀꯦꯝꯁꯨ ꯍꯥꯏꯔꯣꯏ ꯅꯈꯣꯏ ꯃꯦꯁꯤ ꯃꯦꯁꯤ ꯐꯦꯟꯁ ꯃꯦꯁꯤ
ꯋꯔꯥꯜ ꯀꯞ ꯕꯨꯗꯤ ꯉꯝ ꯈꯔ‌ꯦ ꯑꯃꯔꯥ
ꯑꯗꯨꯅꯦ ꯑꯩ ꯍꯥꯏꯒꯦ ꯃꯦꯁꯤ ꯃꯦꯁꯤꯅ ꯄ‌ꯣ ꯄꯣꯗ꯭ꯔꯗꯤ ꯌꯦꯡꯉꯣ ꯃꯤꯅ ꯍꯥꯏꯕ ꯍꯧꯒꯅꯤ ꯃꯦꯁꯤꯒꯤ ꯐꯦꯟꯁ ꯅꯈꯣꯏꯒꯨꯝꯕ ꯀꯩꯅꯣ ꯔꯦꯅꯥꯜꯗꯣ ꯗꯤ ꯑꯗꯨ ꯃꯥꯏꯅꯦ ꯑꯗꯨꯃꯥꯏꯅ ꯑꯃꯨꯛꯀ ꯁ꯭ꯇꯦꯇꯁꯇꯣ ꯌꯦꯡꯅꯤꯡꯗꯦ
ꯃ‌ꯦꯁꯤ ꯄ‌ꯣꯔꯁꯨ ꯑꯃꯨꯛ ꯍꯥꯏꯔꯛ ꯍꯥꯏꯗꯣꯏꯅꯦ ꯃꯣꯏꯁꯨ
ꯀꯔꯤꯒꯤ ꯑꯣꯏ ꯍꯣꯏ ꯑꯗꯨ ꯍꯥꯏꯅꯤ ꯑꯗꯨ ꯑꯣꯏꯔꯁꯨ ꯄꯣꯃꯤꯟꯅꯔꯗꯤ ꯑꯗꯨꯝ ꯐꯩꯌꯦꯅ ꯑꯅꯤꯃꯛ ꯑꯍꯨ ꯃꯛ ꯍꯥꯏꯗꯤ ꯁꯨꯛꯂꯥꯎ ꯂꯧꯗꯕ ꯃꯤꯁꯤꯡ ꯍꯥꯏꯗꯤ ꯐ꯭ꯔꯥꯟꯁꯀꯨꯝꯕꯁꯨ ꯂꯧꯈ꯭ꯔꯦ ꯅꯠꯇ꯭ꯔꯒ ꯁ꯭ꯄꯦꯟꯒꯨꯝꯕ ꯍꯥꯏꯕꯗꯤ ꯃꯤ ꯌꯥꯝ ꯀꯝꯄꯤꯇꯤꯞ ꯌꯥꯝ ꯇꯧꯗꯕ ꯃꯤꯁꯤꯡꯗꯣ ꯑꯗꯨꯝ ꯂꯧꯍꯟꯅꯤꯡꯗꯣ ꯑꯩꯅ
ꯀꯩ ꯍꯥꯏꯕ
ꯑꯩꯗꯤ ꯀꯝꯄꯤꯇꯤꯇꯤꯞ ꯌꯥꯝ ꯇꯧꯗꯕꯤꯗ ꯂꯧꯍꯟꯅꯤꯡꯉ‌ꯦꯕ ꯃꯈꯣꯏꯒꯤ ꯃꯤꯁꯤꯡꯗꯣ ꯐ꯭ꯔꯥꯟꯁ ꯐ꯭ꯔꯥꯟꯁꯀꯤ ꯇꯤꯝꯁꯨ ꯌꯥꯝ ꯐꯩꯌꯦ
ꯐ꯭ꯔꯥꯟꯁꯄꯨꯗꯤ ꯍꯣꯏ ꯍꯥꯏꯅꯤꯡꯉꯥꯏ ꯂꯩꯇ꯭ꯔꯦ ꯌꯥꯝꯅ ꯐꯖꯩ ꯃꯣꯏꯒꯤ ꯇꯦꯛꯀꯤꯡꯗꯣ ꯑꯗꯨ ꯃꯤꯗ ꯐꯤꯜꯗꯗꯤ ꯈꯔ ꯁꯣꯜꯂꯦ
ꯑ ꯐꯖꯕꯅ‌ꯦ ꯑꯗꯨꯒ ꯑꯁ ꯖꯄꯥꯟ ꯁꯥꯟꯅꯕ ꯅꯨꯃꯤꯠꯗꯨꯗꯤ ꯃꯈꯣꯏꯒꯤ ꯗꯤꯐꯦꯟꯗꯔꯖꯨ ꯈꯨꯏ ꯌꯥꯝ ꯐꯖꯅ ꯗꯤꯐꯦꯟꯁ ꯇꯧꯋꯦ ꯈꯪꯕ꯭ꯔꯥ
ꯍꯣꯏꯅꯦ ꯒꯣꯜ ꯑꯃꯔꯛ ꯆꯥꯕꯒꯤꯅꯦ ꯃꯣꯏ ꯑꯃꯨꯛ ꯍꯟꯖꯤꯟ ꯍꯟꯖꯤꯟ ꯆꯥꯕꯗꯣ ꯇꯤꯝ ꯁꯣꯟꯕꯗꯤꯀꯣ ꯒꯣꯜ ꯑꯃꯔꯛ ꯆꯥꯔ ꯆꯥꯔꯗꯤ ꯑꯗꯨꯝ
ꯎꯝ
ꯍꯟꯖꯤꯟ ꯍꯟꯖꯤꯟ ꯑꯗꯨꯝ ꯆꯥꯔꯅꯤ ꯒ‌ꯣꯜ ꯫ ꯍꯥꯏꯕꯗꯤ ꯃꯣꯏꯁꯦ ꯆꯥꯗ꯭ꯔꯤꯉꯩꯗꯗꯤ ꯑꯗꯨꯝ ꯗꯤꯐꯦꯟꯁ ꯁꯥꯟꯅꯒꯅꯦꯕ ꯃꯔꯛ ꯆꯥꯔꯗꯤ ꯃꯣꯏꯁꯨ ꯆꯟꯅꯕ ꯑꯃꯨꯛ ꯑꯦꯇꯦꯛꯀꯤꯡ ꯆꯠꯂꯅꯤ ꯑꯗꯨ ꯑꯦꯇꯦꯛꯀꯤꯡ ꯆꯅꯤꯡꯉꯥꯏ ꯆꯠꯂꯅꯤ ꯑꯗꯨ ꯆꯠꯅꯤꯡꯉꯥꯏ ꯆꯠꯂꯗꯤ ꯃꯣꯏꯒꯤ ꯗꯤꯐꯦꯟꯁꯇꯣ ꯂꯨꯁ ꯇꯧꯔꯅꯤ ꯁ‌ꯦ ꯍꯪꯉꯥꯅꯤ ꯗꯤꯐꯦꯟꯁꯇꯣ ꯑꯗꯨꯒꯤ ꯕꯣꯜ ꯑꯗꯨꯝ ꯆꯥꯕꯅꯦ ꯇꯤꯝ ꯑꯁꯣꯟꯕ ꯀꯝ ꯄꯨꯗ‌ꯦ꯫
ꯑꯗꯨꯁꯨ ꯃꯈꯣꯏꯒꯤ ꯗꯤꯐꯦꯟꯗꯔꯁꯦ ꯌꯥꯝ ꯐꯖꯑꯦ ꯑꯗꯨ ꯅꯨꯃꯤꯠꯇꯣ ꯌꯥꯝ ꯑꯁ
ꯕꯔ‌ꯦꯟ ꯌꯥꯝ ꯂꯩꯌꯦ ꯃꯣꯏꯁꯦ
ꯍꯣꯏ ꯍꯣꯏ ꯌꯥꯝ ꯂꯩꯑꯦ ꯃꯈꯣꯏꯗꯣ ꯌꯥꯝꯃ ꯃꯁꯛ ꯐꯖ ꯐꯖꯕꯁꯨ ꯌꯥꯝ ꯂꯩꯍꯦ
ꯑꯁꯦꯡꯕ꯭ꯔꯥ
ꯍꯣꯏ ꯅꯨꯄꯥꯃꯈꯣꯏꯗꯣ ꯃꯁꯛ ꯌꯥꯝ ꯐꯖꯩ ꯐꯖꯕ ꯌꯥꯝ ꯂꯩꯌꯦ ꯌꯦꯡꯕ ꯃꯇꯝꯗ
ꯀꯅꯥꯅ ꯁꯛ ꯍꯦꯟꯅ ꯐꯖꯕ꯭ꯔꯥ
ꯍꯥꯥ
ꯐꯨꯠꯕꯣꯂꯥꯔꯗ ꯀꯅꯥꯅ ꯃꯁꯛ ꯌꯥꯝ ꯐꯖꯕ꯭ꯔꯥ ꯍꯦꯟꯅ ꯐꯖꯕ꯭ꯔꯥ
ꯅꯦꯃꯥꯔ
ꯑꯣ ꯑꯩꯗꯤ ꯃꯁꯛ ꯐꯖꯕ ꯍꯥꯏ